ꯑ
ꯅꯨꯡꯉꯥꯏꯔꯤꯌꯦ ꯅꯪꯗꯤ ꯅꯨꯡꯉꯥꯏꯔꯤꯕ
ꯅꯨꯡꯉꯥꯏꯌꯦ
ꯀꯔꯤ ꯇꯧꯕ꯭ꯔꯣ
ꯀꯩꯁꯨ ꯇꯧꯗꯦꯗ ꯑꯗꯨꯝ ꯃꯨꯝꯗ ꯂꯩꯕꯅꯤꯗ
ꯆꯀꯤ ꯆꯥꯔꯔꯕꯣ
ꯆꯥꯛ ꯆꯥꯔꯦ ꯅꯪ ꯆꯥꯔꯕꯣ
ꯍꯧꯖꯤ ꯁꯥꯗꯔꯤꯌꯦ
ꯑꯩꯁ ꯌꯥꯝ ꯊꯦꯡꯉꯤꯅ ꯂꯩꯅꯣ
ꯀ ꯀꯔꯤ ꯃꯊꯦꯜ ꯆꯥꯔꯒꯦ
ꯑꯩꯈꯣꯏꯗꯤ ꯍꯋꯥꯏ ꯆꯥꯩꯅꯁꯤ
ꯎ ꯍ ꯏꯃꯥꯟꯅꯕꯤ ꯑꯅꯤꯗꯣ ꯊꯕꯛ ꯆꯠꯈꯤꯕꯗꯣ ꯍꯜꯂꯛꯇ꯭ꯦꯔꯤꯕ ꯑꯗꯨꯅ ꯃꯣꯏ ꯉꯥꯏꯕ
ꯉꯁꯤꯁꯨ ꯂꯧ ꯆꯠꯁꯤ ꯇꯧꯕꯅꯤ ꯂꯧꯒ ꯆꯠꯇ꯭ꯔꯒꯗꯤ
ꯀꯔꯤꯅꯣ ꯉ ꯁꯤ ꯂꯧ ꯆꯠꯄ ꯅꯨꯡꯉꯥꯏꯗꯕ ꯅꯨꯃꯤꯠꯅꯤꯅꯦ
ꯎꯝ ꯑꯩꯇꯣ ꯅꯅꯥꯔꯔꯕ ꯄꯨꯣꯛꯛꯇꯣ
ꯉꯔꯥꯡꯕꯣ ꯌꯦꯡꯕ꯭ꯔꯣ
ꯉꯪꯕꯣꯜꯔꯤꯌꯦ ꯅꯨꯡꯉꯥꯏꯌꯦ ꯌꯥꯝꯅ
ꯇꯧꯕꯅꯣ
ꯋꯥ
ꯀꯅꯥ ꯁꯞꯄꯣꯔꯠ ꯇꯧꯕꯅꯣ ꯅꯪꯗꯤ
ꯐꯔꯤ ꯖꯄꯥꯟ
ꯑꯁ ꯆꯞꯃꯅ ꯑꯩꯅ ꯑꯩꯁꯨ ꯁꯞꯄꯣꯔꯠ ꯇꯧꯋꯅ
ꯀꯗꯤ ꯄꯂꯤ
ꯇ ꯆ ꯄꯥꯟꯅ ꯉꯝꯗꯕꯗꯨꯗꯤ ꯌꯥꯝ ꯅꯨꯡꯉꯥꯏꯇꯦ ꯍꯦ ꯀꯄꯗ
ꯄꯣꯔꯦ ꯑꯗꯨꯁꯨ ꯀꯔꯤꯁꯨ ꯀꯥꯏꯗꯗ ꯄꯣꯔꯁꯨ
ꯕꯗꯤ ꯅꯗꯤ ꯀ ꯄꯨ꯭ꯔꯣ
ꯀꯞꯇꯦ ꯍꯥꯏꯗꯤ ꯁꯦꯠꯇꯤ ꯑꯣꯏ ꯑꯗꯨ ꯀꯞꯇ ꯀꯞꯇ꯭ꯔꯦ
ꯃꯦꯟꯇꯦꯜꯂꯤ ꯄ꯭ꯔꯤꯄꯌꯔ ꯇꯧꯕꯒꯤꯔꯣ
ꯑ ꯃꯦꯟꯇꯦꯜꯂꯤ ꯄ꯭ꯔꯤꯄꯦꯌꯔ ꯇꯧꯍꯧꯈ꯭ꯔꯦ ꯉꯔꯥꯡꯗꯤ ꯀꯥꯗ꯭ꯔꯁꯨ ꯀꯞꯇ꯭ꯔꯁꯨ ꯀꯔꯤꯁꯨ ꯀꯥꯏꯗꯦ ꯍꯥꯏꯅ ꯈꯜꯂꯛꯄ ꯀꯞꯇ꯭ꯔꯕ
ꯍꯣꯏ ꯑꯩꯗꯣ ꯑꯁ ꯇꯨꯝꯅꯤꯡꯃꯟꯗꯅ ꯑꯩꯁꯨ ꯑ ꯌꯦꯕꯨꯗꯤ ꯌꯦꯅꯦ ꯑ ꯑꯗꯨ ꯀꯩꯅꯣꯅ ꯂꯥꯎꯔꯒ ꯇꯧꯕꯁꯨ ꯑꯗꯨꯝ ꯃꯤꯠꯇꯣ ꯄꯥꯃ ꯌꯥꯗ꯭ꯔꯦ ꯑꯗꯨꯝꯈ꯭ꯔꯦ
ꯑꯩꯈꯣꯏꯗꯤ ꯀꯔꯏꯗꯒꯤ ꯐꯖꯅ ꯌꯦꯡꯉꯦ ꯑꯗꯨ ꯂꯣꯏꯔꯒ ꯋꯥꯔꯤ ꯑꯃꯨꯛ ꯐꯖꯅ ꯁ ꯃꯦ
ꯅꯣꯏꯕꯨ ꯉꯁꯤ ꯉꯟꯅ ꯍꯧꯒꯠꯇꯄ꯭ꯔꯣ
ꯑꯁ ꯀꯗꯥꯥꯏꯗꯒꯤ ꯉꯁꯤ ꯄꯨꯡ ꯇꯔꯥ ꯑꯗꯨꯗꯥꯋꯥꯏ ꯍꯧꯒꯠꯂꯒꯅꯤ ꯃꯥꯄꯜ ꯑꯗꯨꯋꯥꯏꯗ
ꯑꯣ
ꯑꯩꯒꯤ ꯏꯃꯥꯟꯅꯕꯤꯗꯨꯗꯤ ꯅꯥꯏꯟꯗ ꯍꯧꯒꯠꯈ꯭ꯔꯕꯅꯦ ꯑꯩꯅ ꯑꯃꯨꯛ ꯊꯦꯡꯅꯗ ꯇꯨꯝꯍꯧꯕ
ꯅꯃꯥꯟꯅꯕꯤꯗꯣ ꯑꯌꯨꯛꯇ ꯊꯕꯛ ꯆꯠꯄ꯭ꯔꯣ ꯃꯥꯗꯣ
ꯎꯝ ꯃꯥꯁꯨ ꯆꯠꯂꯂꯤꯦ ꯊꯕꯛ ꯑꯩꯗꯤ ꯉꯁꯤ ꯈꯔ ꯉꯟꯅ ꯍ ꯍꯜꯂꯛ ꯈꯔ ꯀ ꯊ ꯐꯣꯛ ꯇꯣ
ꯑꯣ ꯑꯈꯣꯏꯁꯨ ꯆ ꯈꯪꯗꯦ ꯅ ꯂꯥꯛꯄ ꯃꯇꯨꯡ ꯃꯇꯨꯡꯗ ꯅ ꯍꯒꯇꯣ
ꯍꯥ
ꯃꯥ ꯂꯥꯛꯄ ꯃꯇꯨꯡꯗ ꯍꯧꯒꯠꯄ꯭ꯔꯣ
ꯑ
ꯎ ꯐꯃꯨꯗꯤ ꯀꯃꯥꯏ ꯀꯃꯥꯏ ꯇꯨꯝꯒꯦ꯭ꯔꯥ
ꯑꯩꯈꯣꯏꯗꯤ ꯉꯔꯥꯡ ꯃꯈꯥꯗ ꯊꯥꯔꯒ
ꯀ ꯂꯩꯇ꯭ꯔꯣ
ꯈꯪꯒ ꯀꯔꯤꯁꯨ ꯆꯤꯛꯇꯦꯗ ꯅꯨꯡꯉꯥꯏꯕꯗ ꯑꯩꯈꯣꯏ ꯃꯤ ꯑꯍꯨꯝ ꯇꯨꯝꯒꯗꯧꯕ ꯑꯃꯨꯛ ꯁꯥꯎꯔꯛꯄꯒꯤ ꯃꯊꯛꯇ ꯑꯃ ꯆꯠꯈ꯭ꯔꯦ
ꯎꯝ
ꯑꯩꯈꯣꯏ ꯃꯤ ꯑꯃꯨꯛ ꯇꯨꯝꯈ꯭ꯔꯕ ꯅꯣꯏꯁꯦ ꯉꯔꯥꯡꯨꯛꯐꯥꯎ ꯌꯦꯡꯉꯦ ꯀꯔꯤ ꯀꯔꯤ ꯃꯦꯠꯁ ꯌꯦꯡꯕ ꯀꯔꯝ ꯀꯔꯝꯕꯣ
ꯑꯩꯈꯣꯏꯁꯨ ꯑꯃꯈꯛꯇꯅꯤ ꯌꯦꯡꯕ ꯃꯦꯠꯆ ꯑꯃꯈꯛꯇꯅꯤ ꯇꯔꯥ ꯃꯈꯥꯏꯒꯤꯗꯣ ꯖꯄꯥꯟ ꯀꯃꯥꯏꯅ ꯕ꯭ꯔꯥꯖꯤꯜꯒꯤ ꯑꯗꯨ ꯈꯛꯇ ꯌꯦꯡꯉꯦ ꯑꯇꯥ ꯌꯦꯡꯗ꯭ꯔꯦ ꯑꯁ ꯇ ꯀꯥꯡꯁꯤꯗ ꯁꯤ ꯃꯈ ꯉꯝꯦꯗ
ꯉꯝꯗꯦ ꯂꯥꯏ ꯇꯝꯅꯤꯡꯕꯗꯗꯤ ꯀꯥꯏꯏꯗꯒꯤ
ꯁꯁꯤꯒꯥꯟꯁꯦ ꯊꯦꯡꯅ ꯇꯨꯝꯃꯒꯉꯟꯅ ꯁꯣꯒꯠꯄ ꯉꯝꯗ꯭ꯔꯦ
ꯎꯝ ꯊꯕꯛꯁꯨ ꯐꯖꯅ ꯆꯠꯄ ꯉꯝꯗ꯭ꯔꯦ ꯊꯦꯡꯅ ꯍꯧꯒꯠꯄꯒꯤꯁꯨꯣ ꯑꯗꯨꯅ ꯈꯔ ꯈꯔ ꯎ ꯌꯥꯝꯅ ꯇꯨꯝꯃꯒ ꯍꯧꯒꯠꯇ꯭ꯔꯗꯤ ꯌꯥꯗ꯭ꯔꯦ ꯏꯁꯥꯁꯨ
ꯑꯗꯨꯅꯦ ꯈꯪꯗ꯭ꯔꯦ ꯒ꯭ꯌꯥꯟ ꯇꯥꯗ꯭ꯔꯦ ꯑꯩꯈꯣꯏꯁꯨ ꯂꯣꯏꯗ꯭ꯔꯤꯌꯦ ꯈꯔ ꯋꯥꯠꯂꯤ
ꯑꯣ ꯅꯣꯏꯔꯣꯝꯗꯗꯤ ꯅꯨꯡꯁꯥ ꯌꯥꯝ ꯁꯥꯕ꯭ꯔꯣ
ꯁꯁ ꯑꯦ
ꯁꯈꯣꯏꯗꯤ ꯅꯣꯡ ꯆꯨꯒꯗꯧꯔꯦ
ꯅꯪ ꯆꯨꯕꯅ ꯐꯠꯇ꯭ꯔꯣ
ꯐꯩꯌꯦ ꯑꯗꯨꯁꯨ ꯁꯥꯔꯒ ꯆꯨꯕꯅꯤꯅ ꯑꯩꯈꯣꯏꯒꯤꯗꯨꯗꯤ
ꯑꯩꯗꯣ ꯏꯔꯨꯖꯔꯒ ꯐꯤ ꯈꯔ ꯁꯨꯕꯗꯣ ꯀꯪꯈ꯭ꯔꯦ ꯍꯧꯖꯤꯛ ꯎꯕꯒꯤ
ꯑꯩꯗꯤꯛ ꯑꯩꯗꯤ ꯉꯔꯥꯡ ꯑꯍꯤꯡꯒ ꯏꯔꯨꯈ꯭ꯔꯕꯅꯤꯅ ꯍꯣꯔꯦꯟꯅ ꯑꯃꯨꯛ ꯏꯔꯣꯛꯅꯤ ꯉ ꯉꯔꯥꯡꯒꯤ ꯑꯗꯨꯃꯥꯏꯅ
ꯍ ꯏꯔ ꯇꯗꯨ ꯈ ꯃꯥꯔꯦ ꯎꯝ
ꯑ
ꯑꯍꯤꯡꯗ ꯏꯔꯨꯖꯕꯅ ꯈꯔ ꯅꯨꯡꯉꯥꯏꯔꯦꯕ
ꯎꯝ ꯇꯃꯗ ꯅꯨꯡꯉꯥꯏ
ꯅꯍꯣꯏ
ꯑꯗꯣ ꯍꯧꯖꯤꯛ ꯍꯣꯔꯦꯟ ꯍꯧꯖꯤꯛꯤ ꯂꯣꯏꯔꯔ ꯍꯣꯔꯦꯟ ꯏꯔꯒꯅꯤ
ꯉꯁꯤꯗꯤ ꯑꯩꯒꯤ ꯏ ꯀꯥꯗ ꯇꯨꯝꯈ꯭ꯔꯒꯦ ꯃꯅꯦꯕꯤ ꯀ ꯀꯥ ꯃꯗꯨꯣ ꯑꯁ ꯌꯥꯗ ꯍ
ꯀ ꯆ
ꯑ ꯈ ꯆꯤꯛꯄ ꯈꯪꯗꯦꯗ ꯅꯣꯡꯉꯥꯟꯕꯁꯨ ꯈꯪꯗ꯭ꯔꯦ
ꯑꯣ
ꯄꯠꯇꯣꯃꯗꯤ ꯀꯥꯤ ꯍꯈꯔꯤꯌꯥꯕ
ꯃꯣꯏ ꯁꯣꯝꯗ ꯇꯣꯃꯗꯀꯔꯔꯤꯁꯨ ꯈꯣꯡ ꯆꯥꯏꯗ꯭ꯔ
ꯀꯔꯤꯁꯨ ꯈꯪꯗ꯭ꯔꯦꯗꯥ ꯁꯤꯗꯥꯗ ꯂꯩꯔꯦ
ꯕꯤꯔꯥ ꯀꯜ
ꯎ
ꯆꯤꯔꯦ ꯅꯨꯡꯁꯥꯁꯨ ꯑꯗꯨ ꯅꯣꯡꯁꯨ ꯆꯨꯒꯅꯤ ꯑꯃꯨꯛ ꯇꯧꯕꯒꯤ ꯇꯥꯏꯞꯇ
ꯎꯝ ꯅꯨꯡꯁꯥꯁꯨ ꯐꯖꯅ ꯁꯥꯏꯌꯦ
ꯅꯣꯏꯒꯤ ꯊꯕꯛꯇꯤ ꯀꯃꯥꯏ ꯀꯃꯥꯏ ꯇꯧꯈ꯭ꯔꯒꯦ
ꯑꯩꯒꯤ ꯑꯩꯈꯣꯏꯒꯤ ꯊꯕꯛꯇꯤ ꯑꯂ ꯋꯥꯟ ꯂꯤꯗ
ꯃꯦꯟꯇꯦꯜꯂꯤ ꯄ꯭ꯔꯤꯄꯦꯌꯔ ꯇꯧꯔꯕꯣ
ꯀꯗꯥꯏꯒꯦ ꯀꯗꯤ ꯎ ꯋꯥꯂꯤ
ꯊꯕꯛꯁꯨ ꯌꯥꯝ ꯌꯥꯝꯃꯟꯕꯒꯤ ꯇꯟꯈ꯭ꯔꯦ
ꯍꯣꯏꯣꯏ
ꯂꯩꯁꯤ ꯊꯕꯛ ꯑꯅꯤ ꯊꯣꯛꯅ ꯑꯃꯨꯛ ꯂꯩꯔꯛꯄ
ꯊꯃ ꯊꯃꯃꯟꯗ ꯀꯇꯔꯤ ꯇꯧꯗ
ꯍꯥꯥ
ꯍꯦ ꯃꯟꯅꯗ ꯇꯧꯗꯕꯅ ꯈꯪꯗ꯭ꯔ
ꯐꯪꯗ꯭ꯔꯦ ꯁꯤꯃ
ꯑꯃꯥꯏ
ꯌꯨꯝꯒꯤ ꯊꯕꯛꯅꯦꯉꯦ ꯁꯤꯒꯤ ꯊꯕꯛꯅꯦꯉꯦ
ꯀꯔꯤ ꯏꯟꯖꯥꯡ ꯆꯥꯔꯒꯦ
ꯌꯦꯟꯁꯥꯡꯗꯤ ꯍꯋꯥꯏ ꯆꯔꯐꯅ ꯅꯣꯏꯒꯤꯗꯤꯈꯔꯤ ꯃꯊꯦꯜ ꯆꯕꯣ
ꯑꯂꯨꯒ ꯍꯋꯥꯏ ꯊꯣꯡꯉꯦ
ꯑꯗꯨꯒꯤꯗꯤ ꯎ ꯂꯧꯗꯣ ꯀꯌꯥꯝ ꯇꯧꯕ꯭ꯔꯥ ꯍꯟꯗꯛꯇꯤ
ꯑꯗꯨ ꯈꯕꯅꯦ ꯂꯣꯏ
ꯃꯤ ꯃꯌꯥꯝ ꯂꯥꯛꯑꯒ ꯇꯧꯕꯤꯕ꯭ꯔꯥ
ꯍꯣꯏ ꯃꯔꯤ ꯃꯇꯥ ꯈꯛꯇꯅꯤ ꯑꯩꯈꯣꯏ ꯏꯃꯨꯡꯒ ꯂꯩꯇꯦ ꯑꯩꯈꯣꯏ ꯏꯃꯨꯡꯗꯁꯨ ꯍꯧꯖꯤꯛꯀꯥꯟꯁꯦ ꯃꯤ ꯂꯩꯇꯕꯗꯤꯅ
ꯃꯤꯁꯨ ꯋꯥꯦꯗ ꯊꯤꯕꯖꯤꯀꯥꯟꯗꯤ
ꯍꯣꯏ ꯏꯃꯨꯡ ꯃꯅꯨꯡ ꯅꯠꯇꯅ ꯋꯥ ꯂꯩꯇꯦ
ꯑ
ꯅꯣꯏꯗꯤ
ꯑꯩꯈꯣꯏꯁꯨ ꯑꯩꯈꯣꯏꯒꯤ ꯂꯧ ꯍꯣꯏꯗꯣꯝ ꯃꯔꯤꯃꯨꯛ ꯇꯧꯕꯅꯦꯕ
ꯎꯝ
ꯑꯗꯨ ꯏꯃꯥꯟꯅꯕꯤ ꯑꯩꯈꯣꯏꯗꯁꯨ ꯍꯟꯗꯛ ꯇꯧꯔꯨꯁꯦꯅ ꯍꯥꯏꯕꯅꯦ ꯑꯗꯨ ꯆꯠꯇ꯭ꯔꯦ ꯏꯁꯥꯗ ꯅꯨꯡꯉꯥꯏꯇꯕꯒꯤ ꯉꯁꯤ ꯆꯠꯀꯦ ꯇꯧꯔꯒ
ꯅꯣꯏꯕꯨ ꯄꯨꯈ꯭ꯒ ꯑꯃꯗꯤꯗꯤ ꯂꯩꯇ꯭ꯔꯣ
ꯄꯨꯈ꯭ꯔꯤꯗ ꯂꯩꯌꯦꯦ ꯊꯥꯡꯖꯤꯡꯒꯨꯝꯕ ꯄꯥꯜꯂꯦ ꯍꯦꯛꯄꯠꯂꯛꯑꯣꯅ
ꯊ꯭ꯔꯣꯏꯒꯨꯝꯕꯗꯤ ꯌꯥꯎꯗ꯭ꯔꯣ
ꯊꯔꯣꯏꯒꯨꯝꯕꯁꯨ ꯂꯩꯑ ꯍꯦꯛ ꯍꯦꯛꯁꯤ ꯂꯥꯛꯑꯣ
ꯊ꯭ꯔꯣꯏ ꯍꯃꯗꯤ ꯄꯥꯝꯃꯤ ꯍꯦ
ꯍꯩꯔꯣ
ꯍꯣꯏ ꯃ
ꯑꯣ ꯊꯔꯣꯏꯔꯣ ꯂꯩꯌꯦ ꯂꯩꯌꯦ ꯍꯦꯛꯁꯤ ꯂꯥꯛꯑꯣ
ꯃꯤ ꯈ꯭ꯔꯗꯤ ꯅꯣꯡ ꯆꯨꯗꯩ ꯊꯔꯣꯏꯗꯣ ꯊꯣꯛꯣꯛꯇꯦꯅ ꯍꯥꯏꯔꯅꯤ
ꯑꯣꯖꯤ ꯀꯂꯣ ꯃꯅ ꯃꯅꯨꯡꯗ ꯂꯩꯕꯒꯤꯅꯦ ꯑꯗꯨ ꯃꯅꯨꯡꯗꯒꯤꯁꯨ ꯂꯧꯊꯣꯛꯈ꯭ꯔꯗꯤ ꯍꯥꯏꯪꯅꯤ ꯃꯔꯨꯝꯗꯀꯣ ꯂꯩꯕꯗꯣ ꯃꯣꯏꯗꯣ
ꯑꯩꯈꯣꯏꯗꯤ ꯏꯔꯣꯁꯨ ꯍꯩꯇꯦ ꯁꯤꯃꯅꯗꯗ ꯄꯁ ꯅꯪꯕꯨ
ꯑꯩꯒꯤ ꯅꯨꯄꯥ ꯇꯧꯔꯒ ꯏꯔꯣꯏꯍꯟꯒꯦ
ꯐꯩꯅꯦ ꯑꯗꯨꯗꯤ ꯈꯨꯟꯍꯟꯗꯨꯅ ꯊꯂꯛꯒꯁꯨ
ꯎꯝ ꯅꯣꯔꯦꯒꯤꯨ ꯍꯥꯞꯄꯤꯒꯦ ꯃꯥꯅ ꯈꯨꯟꯕꯤꯕ ꯀꯥꯟꯗꯀꯣ
ꯍꯥꯞꯄꯤꯌꯣ ꯍꯥꯞꯄꯤꯌꯣ ꯉꯥꯏꯔꯝꯒꯦ ꯅꯣꯏꯒꯤ ꯊ꯭ꯔꯣꯏꯗꯣ
ꯎꯝ ꯃꯥꯗꯤ ꯇꯧꯑꯣ ꯁꯤ ꯇꯧꯑꯣ ꯁꯤ ꯇꯧꯑꯣꯗꯤ ꯑꯗꯨꯝ ꯌꯥꯕꯅꯤ
ꯑꯗꯨꯒꯨꯝꯃ ꯅꯨꯄꯥꯗꫭ ꯑꯩꯁꯨ ꯄꯥꯃꯤꯅꯦ
ꯎꯝ ꯎꯝ ꯅꯪꯒꯤꯁꯨ ꯐꯩꯅ
ꯈꯪꯉꯅꯤꯡꯉꯤꯅꯦ ꯑꯗꯨꯒꯨꯝꯕ ꯅꯨꯄꯥꯗꯣ ꯑꯩꯗꯤ ꯎꯝ ꯍꯥꯏꯕ ꯂꯣꯏꯅꯃꯛ ꯏꯟꯕꯗꯨ
ꯅꫭꯏꯅ ꯊꯔꯣꯏ ꯄꯥꯝꯃꯤ ꯀꯧꯇꯥꯛ ꯀꯌꯥꯃꯨꯛ ꯄꯥꯝꯕ꯭ꯔ ꯑꯩ ꯄꯤꯕꯤꯔꯛꯀꯦ
ꯑꯁ ꯑꯩꯈꯣꯏꯗꯤ ꯏꯃꯥꯟꯕꯤ ꯊꯤꯕꯨꯡ ꯂꯥꯛꯕ ꯑꯃ ꯂꯩꯕꯅꯤ ꯊꯔꫭꯏꯗ ꯌꯥꯝ ꯉꯥꯎꯖꯕ ꯑꯃ ꯂꯩꯕꯅꯤ
ꯍꯥꯏꯈ꯭ꯔꯒꯦ
ꯍꯥꯏꯕꯤꯌꯣ ꯐꯖꯅ ꯅꯥꯟꯅ ꯍꯏ ꯊꯝꯖꯔꯒꯦ
ꯕꯛꯀꯦꯠ ꯇꯪꯈꯥꯏ ꯑꯃ ꯍꯦꯟꯅ ꯈꯨꯠꯂꯝꯒꯦ ꯊꯥꯡꯖꯤꯡꯁꯨ ꯄꯥꯝꯕ꯭ꯔꯣ
ꯊꯥꯡꯖꯤꯡꯁꯨ ꯌꯥꯏꯅ
ꯎꯝ ꯊꯥꯡꯖꯤꯡꯗꯨ ꯎꯃꯨꯔꫭꯛꯀ ꯃꯦꯠꯂꯣ ꯍꯥꯎꯕꯅꯦ
ꯍꯣꯏ ꯃꫭꯔꫭꯛ ꯑꯇꯦꯛꯄꯗꯨ
ꯎꯝ ꯃꯔꫭꯛꯇꯦꯛꯄꯁꯨ ꯑꯩꯒꯤ ꯏꯪꯈꯣꯟꯜꯗ ꯃꯌꯥꯝ ꯄꯥꯟꯕꯅꯦ ꯑꯗꯨ ꯍꯦꯛ ꯍꯦꯛꯑꯝꯒꯦ
ꯍꯣꯏ ꯏꯟꯖꯥꯡ ꯅꯄꯤꯁꯨ ꯈꯔ ꯍꯦꯛꯄꯤꯌꯣꯗꯅ ꯑꯗꯨꯗꯤ
ꯄꯤꯒꯦ ꯁꯧꯒ꯭ꯔꯤ ꯀꯩꯀꯩ ꯈꯔ ꯍꯦꯛ ꯄꯤꯔꯝꯒꯦ ꯅꯣꯏ ꯂꯥꯛꯑꯣ ꯀꯅꯥ ꯀꯅꯥ ꯂꯥꯛꯀꯦꯔꯣ ꯅꯪ ꯂꯥꯛꯄꯗꯗꯤ
ꯏꯃꯥꯟꯅꯕꯤ ꯑꯅꯤꯒ ꯑꯩꯈꯣꯏ ꯑꯍꯨꯝ ꯂꯥꯛꯀꯅꯤ ꯂꯥꯛꯑꯗꯤ
ꯑꯣ ꯂꯥꯛꯑꫭ ꯂꯥꯛꯑꯣ ꯉꯥꯏꯔꯝꯒꯦ ꯉꯥꯏꯔꯝꯒꯦ ꯆꯥꯒ ꯊꯛꯁꯦ ꯁꯥ ꯁꯥ ꯊꯣꯡꯉꯝꯒꯦ ꯍꯣꯔꯦꯟ ꯅꯨꯃꯤꯗꯥꯡ ꯍꯜꯂꯣ
ꯑꯗꯨꯁꯨ ꯌꯥꯏꯅꯦ ꯑꯗꯣ ꯑꯩꯈꯣꯏꯗꯤ ꯁꯥ ꯆꯥꯗ꯭ꯔꯦ
ꯑꯦ ꯚꯤꯖꯤꯇꯔꯤꯌꯥꯟ ꯑꫭꯟꯈ꯭ꯔꯕꫭ
ꯚꯤꯖꯤꯇꯔꯤꯌꯥꯟ ꯑꯣꯟꯈ꯭ꯔꯦ
ꯑꯣ ꯑꯗꯨꯗꯤ ꯍꯪꯒꯥꯝ ꯆꯝꯐꯨꯠ ꯇꯧꯔꯝꯒꯦ
ꯇꯧꯔꯝꯃꫭ ꯍꯪꯒꯥꯝ ꯆꯄꯠꯇꯔ ꯎꯝ ꯀꯩꯅꯣ ꯊꯥꯡꯖꯤꯡꯗꯣ
ꯑꫭ
ꯃꯦꯠꯂꯒ ꯆꯥꯕꯗꯣ ꯍꯥꯎꯋꯦ
ꯑꯣ ꯑꯗꯨꯁꯨ ꯃꯦꯠꯂꯝꯒꯦ
ꯍꯣꯏ
ꯑꯗꯨꯒ ꯊꯔꯣꯏꯗꯨꯁꯨ ꯑꯗꯨꯝ ꯊꯣꯃꯒ ꯊꯔꯣꯏꯗꯨꯅ ꯄꯨꯕꯒꯤꯁꯨ ꯊꯝꯃꯒꯦ ꯑꯗꯨꯒ ꯊꫭ ꯖꯨ ꯊꯣꯡꯉꯝꯕꯒꯦ ꯈꯔ
ꯍꯣꯏ ꯍꯣꯏ ꯍꯣꯏ ꯊꫭꯡꯕꯤꯌꫭ ꯊꫭꯡꯕꯤꯌꫭ
ꯎꯝ ꯑꯗꯨꯅꯗ ꯍꯦꯟꯅ ꯍꯥꯎꯕꯅꯤ
ꯁꯨꯃꯥꯏꯅ ꯆꯥꯗꯕ ꯀꯨꯏꯔꯦꯗ
ꯍꯥ
ꯁꯨꯃꯥꯅ ꯆꯥꯗꯕ ꯀꯨꯏꯔꯦ ꯉꯁꯤꯅ ꯑꯍꯥꯟꯕ ꯑꯣꯏꯗꯧ ꯃꯥꯜꯂꯦ
ꯑꯣ ꯑꯩ ꯊꯝꯃꯒꯦ ꯐꯖꯅ ꯊꯔꯣꯏꯗꯣ ꯐꯖꯅ ꯆꯥꯛꯍꯥꯎ ꯈꯦꫪꯁꯨ ꯇꯧꯔꯝ ꯊꯔꯣꯏꯁꯨ ꯊꯪꯉꯝꯒꯦ ꯁꯤꯡꯖꯨꯁꯨ ꯇꯧꯕꯤꯔꯝꯒꯦ
ꯍꫭꯏ ꯇꯧꯕꯤꯌꫭ ꯇꯧꯕꯤꯌꫭ ꯅꯣꯏꯒꯁꯨ ꯊꯦꯡꯅꯗꯕ ꯀꯨꯏꯔꯦ
ꯑꯣ ꯀꯅꯥꯅꫭꯃ ꯃꯤ ꯑꯃꯃ ꯀꯩꯅꯣ ꯇꯔꯦꯑꯦ ꯐꫭꯟ ꯑꯃ ꯑꯃꯔꯛ ꯄꯥꯏꯈꯠꯀꯦ
ꯍꫭ ꯍꫭ ꯍꫭꯏ ꯐꯔꯦ ꯐꯔꯦ ꯀꯣ
ꯎꯝ ꯀꯩꯅ ꯈꯅꯦ